ꯑ
ꯍꯟꯗꯛ ꯃꯇꯝꯁꯤꯗꯅꯦ
ꯎꯝ
ꯑꯆꯨꯝꯕ ꯃꯤꯅ ꯑꯆꯝꯕ ꯃꯤꯅ ꯆꯩ ꯑꯗꯨꯝ ꯆꯥꯕꯅꯦ
ꯅꯪꯒꯤꯁꯤꯗꯤꯕꯀꯣ ꯀꯔꯝ ꯀꯥꯟꯗ ꯀꯔꯤ ꯋꯥꯍꯩꯅ ꯍꯥꯏꯔꯒ ꯒꯌ꯭ꯥꯟ ꯇꯥꯍꯟꯁꯤꯔꯀꯣ
ꯌꯨꯝ ꯐꯦꯃꯤꯂꯤ ꯑꯃꯗ ꯃꯣꯏ ꯃꯃꯥꯅ ꯆꯩ ꯆꯥꯔꯤꯗꯣ ꯆꯨꯝꯕꯩꯅꯦ ꯆꯨꯝꯕꯨ ꯆꯨꯝꯃꯕ ꯆꯩ ꯑꯗꯨꯝ ꯆꯥꯔꯦ ꯈꯪꯉꯕ
ꯀꯔꯤꯌꯣꯅꯕ ꯑꯗꯣ
ꯈꯪꯗꯦ ꯅꯨꯄꯤꯗꯤ ꯆꯨꯝꯃꯗꯤ ꯃꯆꯤꯟ ꯀꯜꯂꯦꯗꯅ
ꯎꯝ ꯑꯗꯨꯒꯤꯅꯦꯕ ꯅꯨꯄꯥꯅ ꯍꯦꯛ ꯍꯦꯛꯇ ꯈꯨꯠ ꯊꯥꯔꯤꯕꯁꯦ
ꯊꯥꯗꯣꯏꯅꯦ ꯀꯩꯅꯣ ꯃꯁꯤꯡꯆꯤꯟ ꯅꯨꯄꯤꯕꯨꯅ ꯃꯁꯤꯡ ꯃꯁꯤꯡ ꯀꯥꯟꯕ ꯌꯥꯕ꯭ꯔꯣ ꯃꯇꯥꯡ ꯃꯇꯥꯡ ꯂꯩꯕꯅꯤ
ꯎꯝ
ꯅꯨꯡꯇꯤꯒꯤ ꯐꯨꯗꯣꯅꯤ ꯅꯪꯕꯁꯨ ꯌꯥꯝ ꯍꯔꯥꯎꯋꯦ
ꯎꯝ ꯅꯪ ꯁꯤꯗꯤꯕ ꯕꯤꯠ ꯂꯩꯇꯦ ꯗ ꯑꯩꯕꯨꯖꯤꯛ ꯄꯥꯡꯐꯨ ꯐꯨꯕꯤꯗꯧ ꯃꯥꯜꯂꯅ ꯑꯗꯨꯝ ꯀꯛꯅꯤꯡꯉꯥꯏ ꯊꯣꯛꯀꯗ꯭ꯔꯥ ꯈꯪꯗꯦꯗ
ꯎ ꯂꯥꯛꯑꯀꯥꯟꯗ ꯀꯩꯅꯣ ꯑꯦꯡꯀꯔꯆꯦꯇꯅꯦ ꯊꯥ ꯍꯞꯇꯥ ꯑꯃ ꯑꯃ ꯁꯤꯖꯤꯟꯅꯕ ꯗꯖꯟ ꯃꯔꯤ ꯃꯉꯥ ꯄꯨꯔꯛꯇꯣꯏꯕ
ꯎꯝ ꯑꯗꯣ ꯑꯩ ꯂꯨꯍꯣꯡꯕꯗ ꯑꯎꯨꯝ ꯄꯣꯠꯇꯣ ꯍꯦꯟꯀꯆꯤꯞ ꯑꯣꯏꯅ ꯄꯤꯔꯁꯤꯔꯥ ꯈꯪꯗ꯭ꯔꯦꯗ ꯍꯤꯡꯀꯜꯁꯤ ꯑꯣꯏꯅ ꯄꯨꯋꯥ ꯂꯥꯛꯑꯁꯤꯔ ꯈꯪꯗꯦꯕ
ꯍꯣꯏ ꯑꯗꯨꯃꯥꯏꯅ ꯇꯧ ꯑꯗꯨꯅ ꯅꯪ ꯑꯗꯨꯅ ꯅꯪ ꯅꯪꯒ ꯀꯥꯟꯅꯒꯅꯤ
ꯎꯝ
ꯐꯒꯤ ꯇꯧꯕꯅꯦ ꯑꯃꯨꯛ ꯕ꯭ꯂꯣꯛ ꯊꯝꯗꯅꯕꯀꯣ
ꯑꯩꯗꯤ ꯅꯪꯒꯨꯝꯕꯝꯅ
ꯀꯔꯤ ꯕ ꯍꯥꯏꯕ ꯇꯥꯗꯦ ꯇꯥꯕ꯭ꯔ
ꯑꯗꯨꯒ ꯇꯥꯔꯨ
ꯇꯥ ꯇꯥꯗꯦ ꯑꯃꯨꯛ ꯍꯥꯏꯌꯣ
ꯇꯥꯕ꯭ꯔꯣ
ꯇꯥꯔꯦ ꯇꯥꯔꯦ ꯍꯥꯏꯔꯣ ꯅꯪ ꯉꯁꯥꯏ ꯍꯥꯏꯗ ꯇꯥꯗ꯭ꯔꯦꯕ
ꯑꯩꯒꯨꯝꯕ ꯅꯨꯄꯤꯗꯤꯀꯣ ꯆꯤꯜ ꯀꯟꯗ꯭ꯔꯕꯅꯦꯕ ꯇꯤꯟ ꯀꯥꯟꯥꯟꯕ
ꯆ ꯊꯤꯒꯅꯨ ꯌꯥ
ꯑꯩꯈꯣꯏ ꯒꯦꯡꯗ ꯑꯩꯈꯣꯏ ꯒ꯭ꯔꯨꯞꯇꯀꯣ ꯑꯩꯈꯣꯏ ꯄꯥꯔꯇꯤꯗ ꯅꯨꯄꯤ ꯑꯇꯣꯞ ꯑꯩꯈꯣꯏꯁꯤꯡꯁꯦ ꯑꯁꯦꯡꯕ ꯍꯥꯏꯕꯤꯒꯤ ꯑꯗꯨꯝ ꯆꯤꯟꯗꯤ ꯌꯥꯕ ꯉꯥꯛꯇꯅꯤ ꯀꯟꯕ ꯉꯥꯛꯇꯅꯤ ꯑꯩꯅ ꯈ꯭ꯋꯥꯏꯗꯒꯤ ꯆꯤꯟ ꯀꯥꯟꯗꯕ ꯅꯨꯄꯤ ꯍꯥꯏꯕꯗꯣ ꯇꯥꯔꯦ
ꯏꯁ ꯏꯁ
ꯅꯪ ꯊꯥ ꯇꯥꯗ꯭ꯔꯗꯤ ꯑꯗꯨꯝ ꯍꯥꯡꯉꯅꯤ ꯑꯩꯈꯣꯏ ꯏꯃꯥꯟꯅꯕꯤꯁꯤꯡꯗꯨꯁꯨ
ꯅꯣꯏ ꯃꯔꯛꯇ ꯆꯤꯟ ꯀꯟꯕ ꯉꯥꯛꯇ ꯑꯣꯏꯔꯒꯗꯤ ꯅꯪꯅ ꯀꯟꯗꯕ ꯑꯗꯨꯒ ꯀꯟꯗꯕ ꯀꯥꯡꯕꯨꯗ ꯆꯪꯉꯒꯗꯤ ꯅꯪꯅ ꯀꯥꯟꯕ ꯆꯗꯣꯏꯅꯦ
ꯀ꯭ꯔꯤ
ꯀꯟꯗꯕ ꯆꯤꯟ ꯀꯟꯗꯕ ꯀꯥꯡꯕꯨꯗ ꯆꯪꯉꯒꯅ ꯅꯪ ꯆꯤꯟ ꯀꯟꯕ ꯆꯤꯡꯗꯣꯏꯅꯕ
ꯎꯝ
ꯅꯣꯏ ꯆꯤꯡ ꯆ ꯆꯤꯜ ꯀꯟꯕ ꯀꯥꯡꯕꯨꯗ ꯆꯠꯄꯅꯤ ꯆꯠꯄꯒꯤꯅꯤꯅꯦ ꯅꯪ ꯀꯗꯗꯪ ꯑꯗ ꯀꯟꯕ ꯀꯥꯡꯕꯨꯗ ꯆꯪꯉꯗꯤ ꯅꯪꯅ ꯑꯣꯏꯗꯣꯏꯅꯦꯕ ꯀꯟꯕꯁꯦ ꯆꯝꯄꯤꯌꯟ ꯆꯝꯄꯤꯌꯣꯟ ꯇꯥꯗꯣꯏꯅꯤ ꯅꯪꯅ
ꯑꯩꯗꯤ ꯒꯦꯟ ꯌꯥꯝ ꯇꯥꯕꯅꯤ
ꯁꯥꯁ
ꯑꯩꯒ ꯂꯩꯃꯤꯅꯔꯗꯤ ꯑꯗꯨꯝ ꯈꯥꯡꯉꯛꯀꯅꯤ ꯅꯪ
ꯈꯪꯗ꯭ꯔꯤꯉꯩꯗ ꯐꯨꯕꯅ ꯍꯥꯟꯅ ꯐꯨꯔ
ꯎꯝ ꯅꯪ ꯌꯥꯝ ꯐꯨꯏꯅꯤꯡꯗꯕ
ꯎꯝ ꯐꯥꯒꯤ ꯇꯧꯕꯅꯦ ꯐꯥꯒꯤ ꯇꯧꯕꯅꯦ ꯑꯩ ꯃꯤ ꯐꯨꯕ ꯍꯩꯇꯦꯀꯣ
ꯁꯤ ꯃꯤ ꯐꯨꯕ ꯍꯩꯇꯦ ꯀꯥꯏꯅ
ꯐꯨꯕꯨ ꯐꯨꯔꯗꯤ ꯈꯨꯠ ꯊꯨꯗꯦꯛꯄꯒꯨꯝꯕ ꯁꯔꯨ ꯊꯨꯗꯦꯛꯄꯒꯨꯝꯕ
ꯎꯝ ꯎꯝ
ꯑꯗꯨꯃꯥꯏꯅ ꯇꯧꯕꯅꯤ
ꯎꯝ
ꯐꯨꯗꯕ ꯋꯥꯅꯤ ꯑꯗꯨꯅ
ꯎꯝ
ꯍꯩꯗꯧ ꯃꯥꯟꯕ꯭ꯔ ꯍꯥꯏꯁꯦ ꯈꯪꯗ꯭ꯔꯦ ꯍ ꯍꯩꯗꯧ ꯃꯥꯟꯕ꯭ꯔꯕ
ꯎꯝ ꯍꯥꯏꯗꯧ ꯃꯥꯟꯗꯦ ꯑꯗꯨꯒꯤꯅꯤ ꯑꯩꯅ ꯅꯨꯡꯁꯤꯔꯤꯕꯁꯦ
ꯁꯤ ꯅꯪ ꯈꯪꯗꯕꯩꯅꯤ ꯅꯪ ꯂꯥꯟꯅ ꯇꯧꯔꯦ ꯅꯪꯂ ꯂꯥꯅ ꯈꯂꯤꯕ
ꯀꯩꯅꯣ ꯑꯌꯨꯛꯀꯤ ꯆꯥꯛ ꯍꯧꯖꯤꯛꯐꯥꯎ ꯆꯥꯗꯕꯁꯤ ꯊꯦꯡꯗ꯭ꯔꯣꯅꯤ ꯅꯣꯏꯕꯣ
ꯍꯧꯖꯤꯛꯇ ꯍꯧꯒꯠꯄꯅꯦ ꯑꯩ ꯉꯁꯥꯏ ꯃꯦꯁꯦꯁ ꯊꯥꯔꯛꯄꯁꯦ ꯍꯧꯒꯠꯄꯗ ꯄꯨꯡ ꯇꯔꯥ ꯅꯠꯇꯦ ꯉꯔꯥꯡ ꯅꯍꯝꯕꯣꯜ ꯌꯦꯡꯕꯗ ꯉꯔꯥꯡꯁꯨ ꯇꯨꯝꯗ꯭ꯔꯦ ꯑꯊꯦꯡ ꯇꯨꯝꯃꯦꯕ ꯄꯨꯡ ꯀꯩꯅꯣꯗ ꯄꯨꯡ ꯕꯔꯣ ꯇꯥꯔꯦꯕ ꯍꯣꯏ ꯄꯨꯡ ꯑꯗꯨꯁꯨ ꯄꯨꯡ ꯕꯥꯔꯣ ꯇꯥꯔꯦꯕ ꯇꯨꯝꯕꯗꯣ
ꯎꯝ
ꯇꯨꯝꯕ ꯅꯨꯡꯉꯥꯏ ꯅꯣꯡ ꯆꯨꯕꯗꯨꯁꯨ ꯇꯨꯝꯕ ꯅꯨꯡꯉꯥꯏꯔ
ꯎꯝ ꯅꯣꯡꯖꯨꯔꯗꯤ ꯇꯨꯝꯕ ꯅꯨꯡꯉꯥꯏꯕꯅꯤ ꯎꯝ꯫
ꯎꯝ ꯑꯩꯗꯤ ꯄꯨꯡ ꯃꯥꯄꯟ ꯍꯥ
ꯍꯧꯖꯤꯛꯇꯤ ꯅꯣꯡ ꯆꯨꯗꯦꯀꯣ꯫
ꯎꯝ ꯄꯨꯡ ꯃꯥꯄꯜ ꯇꯥꯒꯗ꯭ꯔꯥꯅ ꯍꯧꯒꯠꯄꯅꯦ ꯄꯨꯡ ꯇꯔꯥ ꯇꯥꯔ ꯂꯩꯔꯝꯃꯦ꯫
ꯎꯝ
ꯎꯝ ꯑꯩꯈꯣꯏꯗ ꯉꯔꯥꯡ ꯑꯩ ꯕꯣꯠ ꯁꯥꯟꯅꯕ ꯆꯠꯂ ꯈꯠꯂꯒꯅꯦ ꯏꯁꯤꯡ ꯌꯥꯎꯔꯝꯗ꯭ꯔꯕ
ꯎꯝ
ꯏꯁꯦ ꯀꯩꯅꯣ ꯇꯧꯋꯦꯕꯀꯣ ꯂꯥꯏ ꯀꯟꯅ ꯈꯨꯔꯨꯝꯃꯦꯕ ꯏꯁꯤꯡ ꯄꯤꯕꯤꯌꯣꯅꯀꯣ ꯑꯗꯨꯒ ꯏꯔꯨꯔꯝ ꯗꯥꯏꯗ ꯏꯁꯤꯡ ꯅꯣꯡ ꯇꯥꯔꯦ ꯅꯣꯡꯁꯤꯡꯅ ꯑꯗꯨꯝ ꯏꯔꯨꯔꯦ
ꯌꯥꯝ ꯐꯕ ꯋꯥꯅꯤꯅꯦ ꯅꯥꯅꯕꯔ꯫ ꯇꯧꯕꯗꯤ ꯏꯁꯣꯔꯅ ꯇꯥꯕꯤꯕꯒꯤꯅꯤꯅꯦ꯫
ꯎꯝ ꯌꯥꯝꯅ ꯊꯨꯅꯒ꯫ ꯄꯥꯔꯊꯅꯥꯁꯦ ꯀꯩꯅꯣ ꯇꯧꯋꯦ ꯑꯟꯁꯔ ꯇꯧꯕꯤꯔꯦ꯫
ꯎꯝ ꯎꯝ ꯑꯗꯣ ꯑ ꯅꯪꯅ ꯄ꯭ꯔꯊꯅꯥ ꯇꯧꯔꯒ ꯅꯣꯡ ꯆꯨꯍꯟꯕꯤꯔꯦꯕ ꯏꯁꯣꯔꯅ
ꯎꯝ
ꯇꯥꯕ꯭ꯔꯣ ꯑꯗꯨꯒꯤ ꯃꯇꯨꯡꯗ꯫ ꯅꯪ ꯑꯃꯨꯛꯀ ꯄ꯭ꯔꯊꯅꯥ ꯇꯧꯗꯕ꯭ꯔꯥ ꯊꯥꯒꯠꯆꯔꯤꯅ꯫
ꯑꯗꯨꯒꯤ ꯇꯧꯗꯕꯩꯅꯦ
ꯑꯗꯨꯏꯅꯦ
ꯇꯧꯗꯕꯩꯅꯦ ꯃꯪꯉꯦ ꯍꯣꯏ ꯑꯗꯨꯒꯤꯅꯦ
ꯎꯝ ꯑꯩꯈꯣꯏꯗꯤ ꯑꯗꯨꯝ ꯇꯧꯋꯦꯕ ꯍꯥꯏꯗꯤ ꯑꯩꯈꯣꯏꯒꯤ ꯑꯄꯥꯝꯕꯗꯣ ꯊꯨꯡꯍꯟꯕꯤꯌꯣꯅ ꯍꯥꯏꯗꯤ ꯑ ꯑꯗꯨꯝ ꯊꯨꯡꯍꯜꯂꯒ ꯑꯃꯨꯛꯀꯁꯨ ꯊꯥꯒꯠꯆꯔꯦꯅ ꯑꯃꯨꯛꯀꯁꯨ ꯄ꯭ꯔꯥꯊꯅꯥꯁꯨ ꯇꯧꯋꯦꯕ
ꯍꯥꯏꯗꯤ ꯑꯦꯛꯖꯥꯝꯄꯜ ꯑꯩꯈꯣꯏꯅ ꯃꯁꯤ ꯍꯞꯇꯥ ꯃꯅꯨꯡꯗ ꯑꯩꯈꯣꯏꯅ ꯆꯠꯊꯒꯗꯕ ꯑꯗꯨ ꯒ ꯇꯧꯔꯨ ꯇꯧꯔꯨꯕ ꯈꯨꯗꯤꯡꯗ꯫ ꯑ ꯃꯥꯏ ꯄꯥꯛꯍꯟꯕꯤꯌꯣ ꯑꯗꯨꯒ ꯑꯋꯥ ꯑꯦ ꯑꯋꯥ ꯑꯅꯥ ꯑꯌꯦꯛ ꯊꯣꯛꯍꯟꯕꯤꯒꯅꯨ ꯑꯗꯨꯒ꯫ ꯀꯔꯤꯔꯥ ꯐꯠꯇꯕꯁꯤꯡꯗꯒꯤ ꯅꯪꯅ ꯉꯥꯛ ꯁꯦꯟꯅꯕꯤ ꯑꯗꯨꯝ ꯇꯧꯋꯦꯗꯅ꯫ ꯑꯗꯨꯒ ꯍꯞꯇꯥ ꯑꯃ ꯌꯥꯎꯔꯦ꯫ ꯑꯗꯨ ꯑꯣꯏꯔꯗꯤ ꯌꯥꯝꯅ ꯊꯥꯒꯠꯆꯔꯤꯅ ꯑꯃꯨꯛꯀ ꯑꯩꯈꯣꯏꯗꯤ ꯁꯟꯗꯦꯗ ꯑꯗꯨꯝ ꯇꯧꯋꯦꯕ꯫
ꯎꯎꯝ ꯇꯧ ꯍꯧꯔꯒꯦ ꯑꯩꯁꯨ ꯍꯧꯔꯒꯦꯕ ꯅꯍꯥꯟꯗꯤ ꯅꯪꯅ ꯍꯥꯟꯅ ꯍꯥꯏꯔꯃꯗꯤ ꯐꯕ
ꯑꯩꯈꯣꯏꯅ ꯅꯤꯕꯒꯤꯁꯨ ꯇꯧꯒꯅꯤ ꯑꯗꯨꯒ ꯑꯩꯈꯣꯏ ꯑꯩꯈꯣꯏꯕꯨ ꯊꯧꯖꯥꯟꯕꯤꯕꯒꯤꯗꯃꯛꯇꯁꯨ ꯇꯧꯒꯅꯤ
ꯎꯝ ꯂꯝ ꯀ ꯆꯝꯕ ꯀꯔꯉ
ꯀꯥꯏ ꯆꯠꯇꯣꯏꯅꯣ ꯉ
ꯑꯩ ꯍꯥ ꯍꯥ
ꯀꯥꯏ ꯆꯠꯇꯣꯏꯅꯦꯕ
ꯉꯁꯤꯗꯤ ꯆꯠꯂꯔꯣꯏꯗ ꯉꯔꯥꯡꯗꯤ ꯆꯠꯂꯦ ꯉꯁꯤꯗꯤ ꯄꯣꯠꯊꯥꯔꯒ ꯂꯩꯔꯅꯤ
ꯍꯣꯏ ꯄꯣꯊꯔꯒ ꯂꯩꯔꯣ ꯑꯗꯨꯒ
ꯎꯝ
ꯄꯨꯛ ꯃꯨꯛ ꯅꯥꯗꯅꯕ ꯇꯧꯔꯣ
ꯎꯝ꯫
ꯌꯥꯟ ꯇꯥꯔꯦꯀꯣ꯫
ꯎꯝ꯫ ꯆꯥꯛ ꯂꯥꯝꯗ꯭ꯔꯣꯅꯨ꯫
ꯍ ꯂꯥꯝꯗꯦ ꯍꯧꯖꯤꯛꯇ ꯀꯃꯥꯏ ꯆꯥꯛ ꯂꯥꯝꯗꯣꯏꯅꯣ꯫ ꯍꯣꯔꯦꯟ ꯄꯨꯡ ꯕꯥꯔꯣꯗ ꯂꯥꯝꯗꯧ ꯃꯥꯂꯦ ꯕꯥꯔꯣ ꯃꯈꯥꯏ꯫
ꯑꯩꯒ ꯂꯩꯔꯗꯤ ꯉꯟ ꯉꯟꯅ ꯆꯥꯗꯣꯏꯅꯤ ꯆꯥꯛ꯫
ꯅꯪ ꯆꯥꯗꯗꯤ ꯑꯩ ꯍꯥꯟꯅ ꯆꯥꯕ ꯇꯥꯔꯦꯗꯅ
ꯑꯥ
ꯑꯩ ꯑꯌꯨꯛ ꯆꯥꯡ ꯉꯟꯕꯁꯦ ꯑꯌꯨꯛ ꯆꯥꯡ ꯉꯟꯕꯁꯦ ꯍꯩꯅꯗꯦꯕ ꯑꯩ ꯑꯩ ꯊꯕꯛ ꯂꯩꯔꯒꯗꯤ ꯑ ꯑ ꯍꯩꯅꯗ꯭ꯔꯁꯨ ꯆꯥꯕ ꯌꯥꯏ ꯊꯕꯛ ꯂꯩꯇ꯭ꯔꯀꯥꯟꯗꯗꯤ ꯑꯌꯨꯛ ꯀꯩꯅꯣꯗ ꯍꯧꯒꯠꯂꯁꯤ ꯍꯥꯏꯔꯤꯁꯤꯀꯣ ꯄꯨꯡ ꯇꯔꯦꯠꯇ ꯍꯧꯒꯂꯁꯦ ꯍꯧ ꯍꯧ ꯍꯧꯒꯠꯂꯦ ꯍꯥꯏꯔꯤꯁꯤꯀꯣ ꯑꯗꯨꯒ ꯄꯨꯡ ꯇꯔꯦꯇꯩꯩꯅ ꯄꯨꯡ ꯃꯥꯄꯜ ꯃꯈꯥꯏ ꯄꯨꯡ ꯇꯔꯥꯗ ꯆꯥꯕ ꯌꯥꯏ
ꯎꯝ
ꯄꯨꯡ ꯅꯤꯄꯜꯗ ꯍꯧꯒꯠꯄꯅ ꯄꯨꯡ ꯇꯔꯥ ꯇꯔꯥ ꯃꯈꯥꯏ ꯑꯗꯨꯃꯥꯏ ꯆꯥꯕ ꯌꯥꯏ
ꯎꯝ
ꯍꯦꯛꯇ ꯍꯧꯒꯠꯂꯒ ꯕ꯭ꯔꯁ ꯇꯧꯔꯒ ꯆꯥꯛ ꯆꯥꯕꯗꯨꯗꯤ ꯈꯔꯗꯤ ꯀꯃꯥꯏꯟ ꯆꯥꯛ ꯆꯥꯕ ꯌꯥꯗꯣꯏꯅꯣꯗꯨꯕꯣ
ꯎ ꯎ ꯍꯦꯛ ꯍꯧꯒꯠꯂꯒ ꯕ꯭ꯔꯥꯁ ꯇꯧꯕ ꯂꯣꯏꯔꯒ ꯑꯥ ꯗꯤ ꯆꯥꯛ ꯆꯥꯕꯗꯣ ꯀꯩꯅꯣꯝ ꯇꯧꯗ꯭ꯔꯣ ꯃꯍꯥꯎ ꯈꯥꯡꯗꯕꯤꯗꯣ
ꯍꯣꯏ ꯑꯗꯨꯗꯟꯅ ꯑꯩꯗꯤꯀꯣ ꯍꯌꯦꯡꯋꯥꯏ
ꯎꯝ
ꯑꯩꯣꯍꯒꯂꯦꯗꯅ
ꯎꯝ
ꯕ꯭ꯔꯁ ꯇꯧꯔꯦꯗꯅ
ꯎꯝ
ꯆꯥꯛ ꯆꯥꯗ꯭ꯔꯤꯉꯩꯗꯅꯦ
ꯎꯝ
ꯅꯪ ꯆꯠꯇꯣꯏꯔꯥ
ꯑꯩꯁꯨꯇꯣꯏꯕ
ꯎꯝ
ꯕ꯭ꯔꯁ ꯇꯧꯗ꯭ꯔꯤ ꯉꯥꯏꯗ
ꯂꯣꯣꯏꯔ ꯀꯥꯟꯗꯅꯥ ꯆꯣꯆꯥ ꯊꯤꯡꯉꯩꯇꯥ
ꯆꯥꯛ ꯆꯥꯗ꯭ꯔꯤꯉꯩꯗ
ꯍꯥ
ꯕ꯭ꯔꯁꯇꯨ ꯇꯧꯗ꯭ꯔꯤꯕ
ꯇꯧꯗꯣꯏꯅꯦ ꯑꯗꯨꯕꯨꯗꯤ ꯀꯔꯤꯅꯣ ꯃꯁꯤꯗꯤ
ꯎꯝ
ꯌꯥꯗꯕ꯭ꯔꯣ
ꯌꯥꯏꯑꯦ ꯑꯩꯗꯤ ꯂꯣꯏ ꯌꯥꯏꯌꯦ
ꯇꯧꯗ꯭ꯔꯁꯨ ꯌꯥꯕ꯭ꯔꯣ ꯕ꯭ꯔꯥꯁ ꯇꯧ ꯕ꯭ꯔꯥꯁ ꯇꯧꯗ꯭ꯔꯁꯨ ꯌꯥꯕ꯭ꯔꯣ
ꯎꯝ ꯭ꯔꯁ ꯇꯧꯗꯣꯏꯁꯨ ꯌꯥꯏ ꯑꯗꯨꯅ ꯃꯍꯥꯎ ꯍꯦꯟꯅ ꯂꯩꯔꯝꯗꯧ ꯃꯥꯅꯤ
ꯇꯠꯇꯒꯁꯦ
ꯅꯞꯇꯅ ꯃꯥꯅ ꯍꯥꯟꯅ ꯍꯧꯔꯛꯑꯒ ꯅꯪ ꯅꯍꯥꯟꯅ ꯍꯥꯎꯕꯩ ꯑꯩꯅ ꯅꯪꯉꯣꯟꯗ ꯍꯦꯟꯖꯤꯟꯕꯅꯤꯅꯦ
ꯃꯤꯑ ꯃꯤꯑꯣꯏꯕꯗꯨꯅꯦ
ꯎꯝ
ꯍꯦꯛ ꯍꯧꯒꯠꯂꯛꯄꯗ ꯏꯁꯤꯡꯒꯨꯝꯕ ꯊꯛꯇ꯭ꯔꯗꯤ ꯀꯩꯅꯣ ꯇꯧꯔꯅꯤ ꯇꯤꯟꯗꯣꯟ ꯅꯝꯊꯤꯕꯅꯦꯕꯀꯣ
ꯎꯝ
ꯃꯍꯧꯁꯥꯅꯦ ꯃꯣꯏ ꯀ ꯃꯣꯏ ꯍꯧꯖꯤꯛ ꯍꯧꯖꯤꯛ ꯐꯥꯎꯔꯤꯕ ꯀꯔꯤ ꯣꯏ ꯇꯧꯕ ꯉꯥꯛꯇꯅꯦ
ꯍꯣꯏ ꯍꯣꯏ
ꯍ
ꯇꯨꯝꯕ ꯀꯥꯟꯗ ꯇꯨꯝꯕ ꯀꯥꯟꯗ ꯑꯗꯨꯝ ꯃꯅꯝꯗꯣ ꯂꯩꯕꯅꯦꯕ
ꯍ ꯁꯣꯔ ꯍꯣꯟꯕ ꯀꯥꯟꯗ ꯑꯩꯈꯣꯏ ꯄꯨꯛꯇ ꯃꯅꯝ ꯅꯝꯊꯤꯕ ꯃꯌꯥꯝ ꯂꯩꯕꯅꯦꯕꯣ ꯀ ꯑꯗꯨ ꯊꯣꯛꯂꯛꯄꯅꯦꯕ
ꯎꯝ
ꯏꯁꯤꯡ ꯈꯔ ꯌꯥꯝꯅ ꯊꯥꯗꯤ